ꯎꯝ
ꯍꯜꯂꯣ
ꯍꯜꯂꯣ ꯀꯔꯤ ꯇꯧꯕ꯭ꯔꯣ ꯍꯣꯏ ꯇꯥꯏꯌꯦ
ꯀꯩꯝ ꯇꯧꯗꯦ ꯕꯣꯜ ꯌꯦꯡꯉ ꯂꯩꯕꯅꯤꯗ ꯅꯪꯗꯤ
ꯑꯩꯗꯤ ꯇꯨꯝꯃꯒ ꯂꯩꯌꯦ ꯐꯃꯨꯡꯗ ꯑꯗꯨꯝ
ꯆꯥꯛꯇꯤ ꯆꯥꯔꯕꯣ
ꯍꯣꯏ ꯆꯥꯔꯦ
ꯀꯩ ꯃꯊꯦꯜ ꯑꯣꯏꯅ ꯇꯧꯔꯒꯦ
ꯗꯥꯜ ꯃꯊꯦꯜꯅꯦ
ꯗꯥꯜ
ꯍꯣꯏ
ꯍꯥꯎꯗꯦꯍꯦ
ꯍꯥꯎꯗꯦ
ꯎꯝ ꯎꯝ
ꯎꯄꯥꯏ ꯂꯩꯇ꯭ꯔꯦ ꯅꯪ ꯄꯩꯁꯥ ꯊꯥꯔꯛꯇꯕꯅꯤꯅ
ꯎꯝ ꯎꯝ ꯅꯪ ꯅꯪꯒꯤꯁꯨ ꯆꯪꯂꯝꯃꯅꯤꯅ
ꯍꯥꯥ
ꯄꯩꯁꯥ ꯆꯪꯉꯕꯣ
ꯅꯪꯒꯤ ꯆꯪꯉꯕ꯭ꯔꯥ
ꯆꯪꯉꯦ ꯑꯗꯨꯕꯨ ꯑꯩꯗꯤ ꯈꯤꯇꯪ ꯈꯛꯅꯤꯗ ꯑꯩꯗꯤ ꯎꯝ ꯅꯨꯃꯤꯠ ꯅꯤꯅꯤ ꯍꯨꯝ ꯍꯨꯝꯅꯤꯈꯛ ꯈꯛꯇ ꯉꯥꯏꯔꯤꯕ ꯀꯣꯜ ꯇꯧꯕꯗꯤ
ꯑꯩ ꯑꯩꯁꯨꯅꯦ
ꯍꯥ
ꯀꯣꯜ ꯇꯧꯕ ꯃꯇꯝ
ꯐꯖꯅ ꯇꯥꯗꯦ ꯅꯈꯣꯜ
ꯉꯟꯅ ꯊꯕꯛ ꯆꯠꯄ ꯊꯦꯡꯅ ꯂꯥꯛꯄ
ꯄꯨꯡ ꯀꯌꯥꯗ ꯆꯠꯀꯦ ꯅꯪꯗꯤ
ꯄꯨꯡ ꯇꯔꯦꯠ ꯃꯈꯥꯏꯗ ꯊꯕꯛ ꯆꯠꯂꯦ ꯑꯗꯨꯒ ꯎꯝ ꯑꯗꯣ ꯍꯜꯂꯛꯑꯒ ꯏꯔꯨꯕ ꯆꯥꯛ ꯌꯦꯟꯁꯥꯡ ꯊꯣꯡꯕ ꯀꯔꯤ ꯀꯔꯤ
ꯎꯝ ꯎꯝ ꯌꯥꯝ ꯋꯥꯔꯕꯣ
ꯑꯣꯏꯔꯁꯨ ꯊꯕꯛ ꯆꯠꯄꯅꯤꯅꯀꯣ ꯃꯇꯝ ꯀꯌꯥ ꯐꯪꯗꯕ
ꯅꯪ ꯑꯩ ꯀꯩꯅꯣꯝ ꯍꯥꯏꯒꯦꯀꯣ ꯅꯪꯒꯤ ꯈꯣꯟꯖꯦꯜꯗꯣ ꯈꯔ ꯕꯣꯂꯨꯝ ꯂꯩꯈꯠꯄ ꯌꯥꯒꯗ꯭ꯔꯣ
ꯀꯟꯅ ꯁꯥꯔꯦ
ꯀꯩꯅꯣ ꯅꯪ ꯅꯈꯣꯟ ꯅꯈꯣꯟꯗꯣ ꯐꯖꯅ ꯁꯦꯡꯗꯕ ꯐꯖꯅ
ꯑꯣ ꯀꯟꯅ ꯁꯥꯏꯌꯦ ꯃꯥꯏꯞ ꯍꯥꯞꯁꯤꯔꯥ ꯑꯗꯨꯗꯤ
ꯂꯩ ꯂꯩꯔꯗꯤ ꯍꯥꯞꯄꯣ ꯑꯗꯨꯗꯤ
ꯄꯩꯁꯥ ꯐꯪꯕꯀꯥꯟꯗ ꯍꯥꯞꯀꯦ
ꯍꯩ ꯍꯥ ꯀꯔꯤꯒꯤꯅꯣ ꯅꯊꯟꯗ ꯅꯣꯛꯏꯗꯨꯅ
ꯍꯥ
ꯀꯩꯒꯤꯅꯣ ꯅꯊꯟꯗ ꯅꯣꯛꯏꯗꯨꯅ
ꯋꯥꯔꯤꯗꯣ ꯅꯣꯛ ꯅꯤꯡꯕꯅꯦ
ꯅꯣꯛꯅꯤꯡ ꯅꯣꯛꯅꯤꯡꯒꯅꯣ ꯑꯗꯨꯕꯨꯗꯤ
ꯅꯪꯁꯨ ꯅꯣꯛꯑꯣꯅ ꯅꯣꯛꯄꯗꯤ ꯚꯤꯇꯥꯃꯤꯟꯅꯤꯍꯦ
ꯑꯩ ꯅꯣꯛꯄ ꯍꯩꯇꯦꯅꯦ
ꯅꯣꯛ ꯃꯦꯁ ꯍꯥꯏꯔꯤꯗꯨꯗꯤ ꯀꯔꯤꯒꯤ ꯅꯣꯛꯄ꯭ꯔ ꯍꯥꯏꯗ꯭ꯔꯒ
ꯅꯣꯛꯄ ꯍꯩꯇꯕ ꯑꯩꯗꯤ
ꯍꯥꯏꯗꯦ ꯍꯩꯔꯗꯤ ꯅꯣꯛꯀꯅꯨ ꯁꯨꯛ ꯅꯣꯛ ꯅꯣꯛꯀꯅꯨ
ꯑꯦ ꯃꯤꯑꯣꯏꯕ ꯍꯥꯏꯕꯁꯤ ꯅꯣꯛꯇꯕꯤꯗ ꯂꯩꯕ ꯌꯥ꯭ꯗꯔꯣ ꯌꯥꯕ꯭ꯔꯣ
ꯅꯪꯅ ꯈꯪꯗꯦ ꯍꯥꯏꯕꯗꯨ ꯍꯥꯏꯕ ꯅꯠꯇ꯭ꯔꯣ
ꯍꯣꯏ ꯅꯣꯛꯄꯗꯤ ꯚꯤꯇꯃꯤꯟꯅꯤꯅ ꯅꯣꯛꯀꯗꯕꯅꯤ ꯅꯣꯛꯀꯗꯕꯅꯤ
ꯍꯦꯛ ꯍꯥꯏꯔꯒ ꯍꯦꯛ ꯅꯣꯛꯏꯅꯦ ꯅꯪꯗꯤ
ꯑꯩꯗꯤ ꯅꯣꯛꯇꯦꯗ ꯑꯗꯨꯝ ꯈꯔꯗꯤ ꯌꯥꯁꯦ ꯈꯤꯇꯪ ꯍꯥꯏꯒꯠꯄ ꯒꯣ ꯅꯪꯗꯤ ꯅꯌꯥ ꯍꯤꯒꯠꯂꯒ ꯅꯣꯛꯑ ꯂꯩꯔꯦ
ꯆꯥꯞ ꯂꯟꯅꯩꯕ ꯑꯗꯨꯕꯨꯗꯤ
ꯅꯪꯗꯤ ꯊꯕꯛ ꯅꯨꯡ ꯅꯨꯡ ꯅꯨꯡꯊꯤꯟꯒꯨꯝꯕꯗꯗꯤ ꯐꯣꯟ ꯇꯧꯕꯁꯨ ꯌꯥꯗꯦ ꯅꯪꯗꯤ ꯅꯨꯃꯤꯗꯥꯡ ꯈꯛꯇ
ꯅꯨꯡꯗꯤ ꯑꯍꯣꯏ ꯑꯗꯨꯅꯦ ꯑꯩꯅ ꯍꯥꯏꯔꯤꯁꯦ ꯑꯗꯨꯅꯦ ꯐꯣꯟ ꯇꯥꯎꯕ ꯃꯇꯝ ꯌꯥꯎꯗꯦ ꯑꯗꯨ ꯌꯥꯝꯗꯦ ꯅꯨꯡꯊꯤꯜ ꯐꯣꯟ ꯄꯥꯏꯕ ꯌꯥꯗꯦ ꯅꯨꯡꯗꯥꯡ ꯈꯥꯛꯇꯅꯤ ꯑꯗꯨꯁꯨ ꯊꯦꯡꯈ꯭ꯔꯗꯤ ꯇꯨꯝꯅꯤꯡꯈ꯭ꯔꯅꯤ ꯀꯗꯥꯏ ꯆꯠꯄ꯭ꯔꯥ ꯅꯪꯗꯤ
ꯑꯁ ꯀꯤꯝꯇ ꯆꯠꯇꯦꯗ ꯂꯝꯕꯤ ꯂꯝꯕꯤꯗ ꯆꯠꯂ ꯂꯩꯕꯅꯤꯗ ꯁꯥꯕꯒꯤꯀꯣ
ꯑꯣ ꯅꯣꯏꯔꯣꯝꯗꯁꯨ ꯁꯥꯕ꯭ꯔꯅꯦ
ꯑꯁ ꯌꯥꯝ ꯊꯤ ꯁꯥꯢ ꯑꯩꯈꯣꯢꯗꯤ ꯀꯩꯅꯣ ꯍꯧꯖꯤꯛ ꯕꯣꯜ ꯌꯦꯡꯉ ꯂꯩꯕꯅꯦꯕ ꯕꯣꯜ ꯕꯣꯜꯗꯣ ꯌꯦꯡꯕ ꯅꯨꯡꯉꯥꯏꯇꯕ ꯑꯗꯨꯒꯤ ꯐꯣꯟ ꯇꯧꯕꯅꯤꯗ
ꯑꯥ
ꯀꯥ ꯀꯥ ꯃꯅꯨꯡꯗꯗꯤ ꯌꯥꯝ ꯁꯥꯕꯀꯣ
ꯑꯣ
ꯃꯄꯜ ꯃꯄꯜ ꯃꯄꯜ ꯊꯣꯛꯂꯒ ꯋꯥꯔꯤ ꯁꯥꯟꯅꯕꯅꯤꯗ ꯅꯪꯕꯨ
ꯀꯗꯥꯏ ꯆꯠꯄ꯭ꯔꯥ ꯉꯁꯤꯗꯤ
ꯉꯁꯤꯁꯦ ꯂꯧ ꯆꯠꯂꯦ
ꯅꯪ ꯆꯠꯄ ꯍꯥꯏꯕ꯭ꯔꯣꯅꯦ
ꯍꯦꯟꯖꯥꯡ ꯅꯞ ꯏꯟꯖꯥꯡ ꯅꯥꯄꯤ ꯌꯦꯡꯕ ꯆꯠꯂꯨꯕ
ꯍꯩꯕ꯭ꯔꯅꯦ ꯅꯪ
ꯢꯁ ꯌꯥꯝ ꯊꯤ ꯍꯥꯏꯌꯦ ꯀꯩꯅꯣ ꯑꯩꯈꯣꯏꯗꯤ ꯆꯤꯡꯃꯤꯅꯤꯅ ꯎꯄꯥꯢ ꯂꯩꯇꯦꯍꯦ ꯉꯍꯥꯛ ꯁꯦ ꯑꯥ ꯅꯕꯦꯝꯕꯔ ꯗꯤꯁꯦꯝꯕꯔ ꯑꯃꯨꯛ ꯑꯣꯛꯇꯣꯕꯔ ꯅꯕꯦꯝꯕꯔ ꯂꯥꯛꯑꯗꯤ ꯑꯃꯨꯛ ꯐꯧ ꯑꯃꯨꯛ ꯌꯥꯏꯕ ꯑꯃꯨꯛ ꯆꯥꯛꯒꯅꯤ ꯑꯩ
ꯑꯗꯨ ꯑꯁꯤ ꯃꯇꯝꯁꯦ ꯅꯨꯡꯉꯥꯏꯕꯅꯤ ꯌꯥꯝꯅ ꯅꯨꯡꯁꯤ
ꯅꯪꯁꯨ ꯅꯨꯡꯉꯥꯏꯕ ꯋꯥꯁꯨ ꯋꯥꯕ ꯀꯣ
ꯍꯣꯏ ꯅꯨꯡꯉꯥꯏꯕꯅꯤꯅ ꯋꯥꯕꯁꯨ ꯈꯪꯔꯝꯂꯣꯏꯗ ꯅꯨꯡꯉꯥꯏꯔꯗꯤ ꯋꯥꯕ ꯀꯌꯥ ꯈꯪꯗꯕꯅꯤ
ꯑꯁ ꯋꯥꯃꯟ ꯋꯥꯗꯤ ꯋꯥꯢꯍꯦ ꯅꯨꯡꯊꯤꯟ ꯆꯨꯞꯄ ꯊꯕꯛ ꯆꯠꯂꯒ ꯅꯨꯃꯤꯗꯥꯡꯗꯗꯤ ꯑꯦꯁ ꯍꯛꯆꯥꯡꯁꯦ ꯂꯣꯏ ꯀꯥꯏꯔꯦ ꯎꯝ ꯎꯝ
ꯊꯕꯛ ꯌꯥꯝꯅ ꯍꯧꯖꯤꯛꯐꯥꯎ ꯀꯟꯅ ꯁꯨꯕꯅꯤꯅ ꯌꯨꯝ ꯄꯥꯟꯈ꯭ꯔꯗꯤ ꯐꯖꯅꯤ ꯅꯪꯗꯤ ꯌꯥꯝꯅ ꯊꯕꯥꯛꯇ
ꯌꯨꯝ ꯄꯥꯟꯕꯗꯤ ꯍꯥꯏꯔꯅꯨꯗ ꯌꯨꯝꯗꯤ ꯍꯣꯏ ꯃꯤ ꯑꯣꯏꯕ ꯍꯥꯏꯕꯋꯤ ꯌꯨꯝ ꯄꯥꯟꯕꯁꯤꯗꯤ ꯅꯣꯡꯃ ꯅꯣꯡꯃ ꯑꯗꯨꯝ ꯂꯥꯛꯀꯅꯤꯅ ꯅꯆꯥ ꯅꯁꯨ ꯂꯩꯔꯛꯀꯅꯤ ꯑꯗꯨꯕꯨꯗꯤ ꯏꯁꯣꯔꯅ ꯇꯝꯕꯅꯤꯅꯀꯣ ꯎꯄꯥꯏ ꯂꯩꯇꯦ ꯑꯗꯨꯕꯨꯗꯤ ꯏꯁꯣꯔꯅ ꯅꯪꯗꯤ ꯁꯤ ꯁꯤ ꯅꯨꯄꯥꯗ ꯆꯦꯜꯂꯨ ꯅꯪ ꯅꯪ ꯁꯤ ꯅꯨꯄꯤꯗ ꯂꯧꯔꯣ ꯏꯁꯣꯔꯅ ꯇꯝꯕꯅꯤꯅ ꯑꯗꯨ ꯑꯗꯨꯕꯨꯗꯤ
ꯑꯥ
ꯃꯇꯝ ꯂꯥꯛ ꯃꯇꯝ ꯃꯇꯝꯁꯨ ꯌꯧꯔꯛꯑꯦꯗ ꯑꯩꯈꯣꯏꯗꯤ
ꯅꯨꯄꯤꯗꯤ ꯊꯤꯗꯤ ꯊꯤꯗ꯭ꯔꯦ ꯍꯥꯏꯕ ꯀꯣ
ꯑꯥ
ꯊꯤꯔꯣ ꯅꯊꯟꯗ ꯑꯗꯨꯝ ꯊꯕꯥꯛ ꯁꯨꯔꯒ ꯂꯩꯕ ꯁꯥꯔꯨꯛ
ꯌꯨꯝꯒꯤ ꯃꯤ ꯌꯨꯝꯒꯤ ꯌꯨꯝ ꯃꯤ ꯂꯩ ꯌꯥꯝ ꯂꯩ ꯁꯤꯗꯤ
ꯑꯗꯨ ꯑꯣꯏꯔꯁꯨ ꯂꯩꯌꯦꯗꯅ ꯃꯤ ꯍꯥꯏꯕꯁꯦ
ꯌꯨꯝ ꯌꯨꯝ ꯃꯤ ꯌꯥꯝ ꯂꯩꯥꯏꯑꯦ ꯀꯩ ꯀꯩꯅꯣ ꯍꯧꯖꯤꯛ ꯅꯨꯄꯤ ꯊꯤꯗꯧꯕ ꯍꯧꯖꯤꯛꯇꯤ
ꯍꯣꯏ ꯌꯨꯝꯗꯗꯤ ꯃꯤ ꯌꯨꯝꯗꯗꯤ ꯃꯤ ꯌꯣꯏꯔꯝꯒ ꯏ ꯏ ꯌꯥꯝ ꯂꯩꯔꯝꯒꯅꯤ ꯑꯗꯨ ꯑꯣꯏꯔꯁꯨ ꯂꯩꯌꯦꯗꯅ
ꯎꯝ ꯂꯩꯇꯦ ꯎꯝ ꯑꯩ ꯆꯍꯤ ꯑꯥ ꯌꯣꯗꯤꯐꯥꯎ ꯆꯍꯤ ꯀꯨꯟꯊ꯭ꯔꯥ ꯀꯨꯟꯊ꯭ꯔꯥ ꯃꯔꯤ ꯃꯉꯥ ꯁꯨꯗ꯭ꯔꯤꯕꯥꯎ ꯌꯨꯝ ꯄꯥꯜꯂꯣꯏꯗ ꯑꯈꯣꯏꯗꯤ
ꯀꯔꯤꯒꯤꯔꯣ
ꯅꯨꯄꯤ ꯂꯩꯇꯕ
ꯑꯦꯁ ꯂꯩꯔꯝꯒꯅꯤꯗ ꯅꯨꯄꯤꯗꯤ ꯂꯩꯔꯣꯏ ꯂꯩꯇꯦ ꯍꯥꯏꯕ ꯋꯥꯗꯤ ꯁꯤꯟ ꯊꯤꯕ ꯋꯥꯅꯤ
ꯈꯣꯏꯗꯤ ꯍꯣꯏ ꯅꯨꯄꯤ ꯅꯨꯄꯤꯕꯨꯗꯤ ꯗꯕꯥ ꯂꯩꯀꯣ ꯑꯗꯨꯕꯨ ꯔꯤꯂꯦꯁꯟꯁꯤꯞꯇꯤ ꯊꯝꯗꯕ ꯑꯈꯣꯏꯗꯤ
ꯍꯣꯏ ꯐꯒꯤ ꯇꯧꯕꯅꯦ ꯅꯨꯄꯤ ꯊꯤꯕ ꯍꯥꯏꯕꯁꯦ ꯐꯥꯒꯤ ꯅꯠꯇꯦ
ꯐꯖꯅ ꯌꯦꯡꯔꯒ ꯑꯁꯤꯗꯤ ꯌꯥꯅꯤ ꯑꯩꯒꯤ ꯌꯨꯝꯗ ꯂꯥꯛꯂꯛꯄ ꯃꯇꯝꯗ ꯑꯩꯥꯕꯨꯁꯨ ꯏꯃꯥ ꯏꯄꯥꯕꯨꯁꯨ ꯌꯦꯡꯁꯤꯟꯕ ꯍꯥꯏꯅꯤ ꯍꯥꯏꯕ ꯕꯨ ꯐꯖꯅ ꯌꯦꯡꯒ ꯂꯥꯎꯒꯗꯕꯅꯤ
ꯎꯝ
ꯄꯨꯟꯁꯤ ꯆꯨꯞꯄꯒꯤꯅꯤꯅ ꯀꯣ
ꯑꯥ
ꯅꯪꯅꯤ ꯌꯥꯝ ꯒ꯭ꯌꯟ ꯇꯥꯔꯦ ꯑꯩꯒꯤ ꯏꯅꯥꯎꯁꯦ ꯌꯥꯝ ꯒ꯭ꯌꯟ ꯇꯥꯈ꯭ꯔꯦ
ꯏꯁ ꯏꯅꯥꯎꯀ ꯑꯩꯅ ꯍꯦꯂꯝ ꯍꯦꯜꯂꯝꯗꯧ ꯃꯥꯜꯂꯤꯗ
ꯅꯠꯇꯦꯗ ꯑꯣꯏꯔꯝꯔꯣꯏ ꯑꯩꯅ ꯍꯦꯟꯒꯅꯤ
ꯀꯨꯟꯊ꯭ꯔꯥꯗꯤ ꯌꯧꯔꯕꯣ
ꯍꯣꯏꯗ ꯀꯨꯟꯊ꯭ꯔꯥ ꯍꯦꯜꯂꯦ
ꯍꯥꯏꯖꯜꯂꯣ
ꯍꯥꯏꯖꯤꯟꯕ ꯅꯠꯇꯦ ꯁꯦꯡꯕꯅꯦ
ꯊꯥꯖꯕꯁꯨ ꯋꯥꯠꯂꯤꯀꯣ
ꯋꯥꯠꯀꯅꯨ ꯋꯥꯠꯀꯅꯨ ꯑꯁꯦꯡ ꯑꯁꯦꯡꯕ ꯍꯥꯏꯕꯅꯦ ꯅꯆꯦꯗꯤ ꯋꯥꯊꯤ ꯍꯥꯏ ꯍꯣꯏ ꯋꯥꯊꯤ ꯍꯥꯏꯕ ꯈꯪꯗꯦ
ꯑꯗꯨ ꯑꯗꯨ ꯑꯣꯏꯔꯗꯤ ꯉꯁꯤꯗꯒꯤꯗꯤ ꯏꯆꯦ ꯀꯧꯕ ꯍꯧꯔꯒꯦ
ꯍꯣꯏ ꯍꯣꯏ ꯍꯧꯔꯣ ꯅꯆꯦꯅꯦ
ꯀꯥꯔꯟꯗꯤꯀꯣ ꯅꯪꯁꯨ
ꯑꯁꯦꯡꯕꯅꯦ ꯅꯆꯦꯅꯦ ꯅꯆꯦ ꯀꯧꯒꯦꯔꯥ ꯅꯃꯥ ꯀꯧꯒꯦꯔꯥ ꯅꯪꯅ ꯀꯧꯅꯤꯡꯕ ꯃꯤꯡ ꯑꯃ ꯀꯧꯋꯣ ꯑꯩꯗꯤ ꯑꯗꯨꯝ ꯈꯨꯝꯅꯤ
ꯎꯝ ꯑꯩꯗꯤ ꯀꯧꯗꯦꯗ ꯚꯥꯏ ꯑꯣꯏꯅ ꯀꯧꯏ ꯑꯩꯗꯤ
ꯀꯧꯋꯣ ꯑꯗꯨꯅꯦ ꯅꯪꯅ ꯀꯧꯅꯤꯡ ꯀꯧꯅꯤꯡꯕ ꯀꯧꯋꯣ